ꯑꯣ ꯀꯥꯔ ꯇꯔꯦ
ꯑꯦ ꯀꯝꯗꯧꯔꯨꯒꯦ ꯕꯣꯜ ꯌꯦꯡꯉꯣꯏꯗ꯭ꯔꯣ
ꯌꯦꯡꯒꯅꯤ ꯑꯁ ꯑꯗꯨꯝ ꯄꯥꯡꯂꯩ ꯃꯔꯩꯔꯤ ꯍꯟꯗꯛ ꯋꯥꯔꯜ ꯀꯞꯀꯤ ꯕꯣꯜ ꯑꯩꯈꯣꯏ ꯌꯨꯝ ꯂꯣꯝꯗ ꯑꯉꯥꯡ ꯈꯔꯅꯦ ꯏꯃꯥꯟꯅꯕ ꯈꯔꯅꯦ ꯌꯦꯡꯉꯤ
ꯑꯣ
ꯏꯌꯥꯝꯕꯣꯏꯗꯤ ꯏꯌꯥꯝꯕꯣꯏꯗꯤ ꯌꯦꯡꯗ꯭ꯔꯣ
ꯌꯦꯉꯅꯦ ꯍꯦ ꯅꯍꯥꯟ ꯕꯣꯜ ꯕꯣꯜ ꯌꯦꯡꯕꯗ ꯑꯩꯗꯤ ꯄꯤꯁꯨꯡꯒ ꯂꯣꯏ ꯀꯥꯏꯅ ꯄꯣꯠꯅꯤꯗ
ꯀꯩ ꯀꯩ ꯇꯧꯕ ꯌꯥꯎꯈ꯭ꯔꯒꯦ ꯍꯥꯏꯁꯦ
ꯑꯣ ꯀꯍꯥꯟꯅꯦ ꯑꯩꯈꯣꯏ ꯁꯤꯗ ꯍꯣꯁꯇꯦꯜꯗ ꯕꯣꯜꯘꯣ ꯄ꯭ꯔꯣꯖꯦꯛ ꯀꯥꯞꯄꯒ ꯑꯥꯔꯖꯦꯟꯇꯤꯅꯥꯒ ꯄꯣꯔꯇꯨꯒꯜꯒ ꯂꯩꯕꯗꯣ
ꯑꯥ
ꯃ ꯃꯕꯥꯅꯤ ꯁꯥꯟꯅꯕꯕꯨꯗꯤ ꯅꯠꯇꯕ ꯃꯕꯥꯅꯤꯒꯤ ꯃꯦꯁ ꯂꯩꯕ ꯅꯨꯃꯤꯠꯇꯣ ꯑꯗꯨꯗꯛ ꯇꯤꯅꯥꯅ ꯊꯣꯏꯅꯤ ꯄꯣꯠꯠꯇꯨꯒꯅ ꯊꯣꯏꯅꯤꯅ ꯍꯤꯗꯥꯛ ꯍꯤꯗꯥꯛ ꯈꯔ ꯊꯛꯅꯕꯁꯤꯗꯩꯅꯦ ꯃꯔꯩꯁꯤ ꯌꯦꯠꯈꯠꯅꯔꯛꯑꯕ ꯑꯗꯩ ꯌꯦꯈꯠꯅꯔꯛꯄꯗꯒꯤ ꯑ ꯏꯃꯥꯟꯅꯕ ꯑꯃꯅ ꯅꯪ ꯂꯩ ꯍꯧꯔꯦꯗꯅ ꯑꯩꯁꯦ ꯑꯩꯈꯣꯏꯒꯤ ꯑꯩꯈꯣꯏ ꯁꯥꯏꯒꯤ ꯄꯣꯜ ꯂꯥꯛꯑꯦꯅꯅꯦ ꯑꯁꯣꯝ ꯅꯥꯀꯟ ꯀꯥꯗ ꯊꯣꯛꯑꯒ ꯐꯃꯨꯡꯗ ꯍꯤꯞꯄꯒ ꯋꯥꯔꯤ ꯁꯥꯟꯅꯕ ꯀꯣ ꯑꯗ ꯏꯃꯥꯟꯅꯕꯗꯣ ꯃꯥꯗꯤ ꯑꯩꯈꯣꯏ ꯌꯨ ꯇꯣꯡꯉꯥꯟꯅ ꯕꯣꯇꯜꯗ ꯍꯥꯞꯄ ꯊꯝꯕꯗꯣ
ꯑꯥ ꯑꯥ
ꯑꯗꯨꯗꯣ ꯏꯁꯤꯡꯅꯦꯅ ꯒꯔ ꯒꯔ ꯆꯤꯡꯉꯨꯔꯖꯥꯠꯅꯤꯗꯅ
ꯑꯣ
ꯑꯗꯩ ꯃꯥꯗꯣ ꯀꯣꯛꯇꯣ ꯂꯩꯈꯠꯂꯛꯇꯅ ꯕꯥꯠꯔꯨꯝꯗ ꯆꯪꯉꯒ ꯃꯀꯣꯛꯁꯦ ꯇꯨꯝꯊꯣꯛꯎꯔꯕꯖꯥꯠꯅꯤ ꯑꯣꯠꯊꯣꯛꯑꯒ
ꯑꯥ
ꯑꯗꯨꯗ ꯑꯩ ꯀꯥꯗ ꯑꯩꯅ ꯃꯥꯏ ꯀꯥꯗꯅꯦꯕ ꯂꯩꯔꯨꯏꯗꯣ ꯃꯥꯏ ꯀꯥꯗꯩ ꯊꯣꯡꯁꯦ ꯍꯥꯡ ꯗꯣꯔꯛꯑꯒ ꯍꯦꯛꯇ ꯉꯥꯎꯔꯒ ꯆꯪꯉꯛꯑꯒ ꯃꯥꯏ ꯔꯦꯛꯀꯥꯁꯦ ꯂꯣꯏꯅ ꯇꯨꯒ꯭ꯔꯕ ꯃꯥꯅ ꯉꯥꯗꯕꯗ
ꯑꯣ
ꯑꯗꯨ ꯗꯥꯒꯤꯗꯤ ꯑꯗꯨꯗꯒꯤꯗꯤ ꯑꯩꯁꯦ ꯐꯣꯟ ꯊꯝꯃꯒꯦ ꯍꯥꯏꯔꯒ ꯁꯣꯝꯗ ꯀꯩꯅꯣ ꯇꯧꯔꯦ ꯍꯥꯏꯔꯒ ꯃꯥꯗꯨ ꯀꯩꯅꯣ ꯇꯧꯔ ꯄꯣꯠ ꯑ ꯑꯗꯨꯗꯩ ꯅꯪꯅ ꯄꯣꯇꯨꯒꯜꯅ ꯉꯝꯅꯦ ꯍꯥꯏꯕ ꯀꯩꯅꯣ ꯇꯧꯅꯤ ꯍꯥꯏꯕꯅ ꯃꯔꯩ ꯌꯦꯈꯠꯅꯔꯦ ꯑꯗꯒꯤ ꯑꯩꯅ ꯇꯥꯅꯤꯡꯗꯦꯀꯣ ꯅꯥ ꯍꯥꯏꯗꯤ ꯈꯣꯏꯁꯤ ꯐꯥꯒꯤ ꯁꯨꯃꯥꯏꯅ ꯇꯧꯅꯕꯖꯥꯠꯅꯤ ꯑꯗꯨꯨꯝ ꯏꯟꯊꯣꯛ ꯏꯟꯁꯤꯟ ꯁꯥꯟꯅꯕ ꯍꯥꯏꯇꯥꯔꯦ ꯑꯩꯅ ꯃꯥꯗꯣ ꯌꯨ ꯉꯥꯏꯈꯠꯂꯦꯅ ꯃꯄꯥꯟ ꯊꯣꯛꯀꯦ ꯇꯧꯕꯗ ꯉꯁꯥꯏ ꯅꯥꯀꯟꯗ ꯌꯨ ꯊꯛꯃꯤꯟꯅꯕ ꯑꯉꯥꯡꯗꯣ ꯑ ꯑꯥꯉꯥꯡ ꯑꯃꯁꯨ ꯌꯥꯎꯋꯦꯕ ꯑꯗꯨꯗꯨꯅ ꯌꯨꯗꯣ ꯃꯥꯗꯣ ꯅꯤꯁꯥꯗꯣ ꯈꯔ ꯄꯥꯟꯈꯠꯂꯛꯑꯃꯤꯅꯀꯣ ꯏꯕꯥꯅꯤꯁꯦ ꯈꯠꯅꯔꯤꯕꯣꯏ ꯃꯥꯟꯗꯅ ꯊꯣꯡꯗꯣ ꯀꯥꯎꯔꯛꯄ ꯑꯩꯁꯨ ꯊꯣꯡ ꯊꯣꯛꯀꯦꯅ ꯍꯦꯛ ꯊꯣꯡ ꯃꯄꯥꯟꯗꯨꯗ ꯂꯥꯛꯄ
ꯑꯥ
ꯑꯗꯨꯒ ꯀꯩꯅꯣꯁꯦ ꯄꯥꯟꯕꯅꯦ ꯃꯥꯏ ꯀꯩꯅꯣꯁꯦ ꯊꯣꯡ ꯃꯅꯥꯗꯨꯅꯅꯦ
ꯑ
ꯑꯩꯒꯤ ꯄꯤꯁꯨꯝꯁꯤꯗ ꯐꯣꯛꯅ ꯄꯥꯟꯕꯅꯤ ꯊꯣꯡꯗꯣ ꯀꯥꯎꯔꯛꯄꯗ
ꯐꯖꯔꯦ
ꯑꯗꯨꯗꯩꯗꯤ ꯉꯥꯇꯪ ꯉꯥꯎꯔꯦ ꯑꯩꯁꯦ
ꯑꯣ
ꯑꯗꯨꯗꯩ ꯑꯩꯅ ꯏ ꯊꯣꯛꯄ꯭ꯔ ꯌꯦꯡꯎꯅ ꯃꯣꯏꯗ ꯌꯦꯡꯉꯦ ꯏ ꯏꯗꯤ ꯀꯩꯅꯣ ꯇꯧꯗ꯭ꯔꯦ ꯏꯗꯤ ꯊꯣꯛꯇ꯭ꯔꯦꯅ ꯏ ꯊꯣꯛꯑꯦꯅꯅꯦ ꯀꯕꯛ ꯀꯕꯛ ꯏ ꯇꯥꯔꯛꯄ ꯑꯗꯩ ꯌꯦꯡꯉꯨꯕꯗ ꯈꯔ ꯂꯥꯎꯇꯛ ꯁꯦꯒꯥꯏ ꯂꯩꯔꯝꯃꯦ
ꯑꯣ
ꯄꯤꯁꯨꯝꯗꯣ ꯑꯁ ꯁꯤꯗꯤ ꯗꯥꯛꯇꯔ ꯆꯠꯇ ꯌꯥꯔꯔꯣꯏꯅ ꯄꯨꯡ ꯇꯔꯥꯃꯥꯊꯣꯏ ꯃꯈꯥꯏ ꯇꯥꯔꯦ
ꯊꯦꯡꯉꯦꯍꯦ
ꯑꯥ ꯊꯣꯂꯛꯑꯦ ꯄꯨꯡ ꯇꯔꯥꯃꯥꯊꯣꯏ ꯃꯈꯥꯏꯗꯀꯣ ꯑꯗꯩ ꯗꯥꯛꯇꯔ ꯆꯠꯂꯦ ꯁꯣꯝꯗꯅ ꯏꯃꯥꯟꯅꯕꯗꯣ ꯌꯨ ꯃꯌꯥꯝ ꯊꯛꯆꯜꯂꯨꯔꯃꯤꯅ ꯃꯥꯗꯤ ꯑ ꯍꯦꯛꯇ ꯉꯥꯎꯈꯠꯇꯅ ꯑꯩ ꯂꯝꯕꯤꯗ ꯑꯣꯒꯤꯒꯦꯅ ꯍꯥꯏꯔꯛꯑꯦ ꯑꯩ ꯑꯅꯥꯕꯒ ꯂꯣꯏ ꯀꯥꯎ ꯀꯥꯎꯒꯦ ꯑꯃꯨꯛ ꯃꯄꯥꯟ ꯗꯨꯀꯥꯟ ꯑꯝꯗ ꯆꯪꯖꯜꯂꯒ ꯏꯁꯤꯡ ꯀꯨꯟ ꯄꯤꯕ ꯑꯃ ꯂꯩꯔꯦ ꯑꯗꯨꯒ ꯄꯤꯊꯛ ꯑꯣꯊꯣꯛꯍꯜꯂꯦ
ꯑꯣ
ꯑꯗ ꯑꯗꯨꯒ ꯃꯥꯗꯣ ꯅꯪ ꯑꯗꯨꯝ ꯑꯣꯂꯩꯔꯗꯤ ꯌꯥꯔꯔꯣꯏ ꯗꯥꯛꯇꯔ ꯍꯥꯡꯕ꯭ꯔꯥ ꯍꯥꯡꯗꯕ꯭ꯔꯅ ꯌꯦꯡꯉꯨꯁꯤꯅ ꯁꯤꯒꯤ ꯁꯤꯡꯖꯃꯩꯒꯤ ꯍꯦꯜꯊ ꯁꯦꯟꯇꯔꯗꯣ ꯑꯗꯨꯗ ꯆꯠꯂꯦ ꯃꯥꯁꯦ ꯍꯥꯞꯆꯜꯂꯒ ꯃꯥꯁꯦ ꯅꯨꯡꯁꯤꯠꯀ ꯈꯔ ꯐꯨꯕꯗꯨꯗ ꯅꯤꯁꯥ ꯈꯥꯔꯥ ꯈꯥꯔꯥꯗꯤ ꯍꯜꯂꯛꯑ ꯃꯥꯜꯂꯦꯕꯀꯣ
ꯑꯥ
ꯑꯗꯒꯤꯗꯤ ꯍꯦꯜ ꯁꯦꯟꯇꯔꯗꯨꯁꯨ ꯍꯥꯡꯉꯝꯗ꯭ꯔꯤ ꯍꯥꯡꯗꯤ ꯍꯥꯡꯕ ꯃꯅꯨꯡ ꯃꯅꯨꯡꯗꯗꯤ ꯃꯩ ꯊꯥꯜꯂꯦꯕꯀꯣ ꯑꯩꯈꯣꯏꯅ ꯅꯨꯡꯗꯥꯡꯗ ꯑꯃꯨꯛꯇ ꯆꯠꯇ꯭ꯔꯤꯃꯤꯅ ꯀꯧꯔꯒ ꯌꯦꯡꯗ꯭ꯔꯕ
ꯑꯥ
ꯅ ꯅꯪ ꯑꯗꯨ ꯅꯥꯀꯟꯗꯣ ꯌꯥꯝ ꯂꯥꯡꯉꯦ ꯀꯩꯗꯧꯔꯦ
ꯂꯥꯡꯗꯦꯗ ꯑꯩ ꯀꯩꯝ ꯇꯧꯗꯦ
ꯃꯈꯣꯜ ꯑꯃ ꯇꯥꯕ ꯍꯥꯏꯇꯥꯔꯦ ꯖꯦꯡ ꯖꯦꯡ ꯂꯥꯎ
ꯐꯦꯟ ꯃꯈꯣꯟ ꯑꯣꯢꯔꯝꯗꯧ ꯃꯥꯜꯂꯤ
ꯑꯣ ꯑꯗꯨꯗꯒꯤꯗꯤꯅꯦ ꯑ ꯐꯥꯔꯃꯥꯁꯤ ꯑꯝꯗ ꯆꯠꯂꯒ ꯕꯦꯇꯥꯗꯤꯟ ꯂꯩꯒꯦꯅꯥ ꯆꯠꯄꯗꯅꯦ ꯐꯥꯔꯃꯥꯁꯤ ꯅꯨꯄꯥꯗꯨꯅ ꯑꯦ ꯅꯪꯒꯤꯗꯨ ꯐꯣꯠꯂꯨꯔꯣ ꯈꯤꯇꯪ ꯂꯥꯎꯅꯝ ꯍꯣꯔꯦꯅ ꯑꯦꯗꯚꯥꯟꯁꯇ ꯆꯠꯍꯜꯂꯦ ꯑꯦꯗꯚꯥꯟꯁꯇ ꯆꯠꯂꯒ ꯑꯦ ꯅ꯭ꯥꯔꯁ ꯈꯥꯔꯅ ꯂꯨꯄꯥ ꯍꯤꯗꯥꯛꯀ ꯀꯩꯀꯥ ꯂꯣꯏ ꯏꯁꯜꯂꯛꯑꯦ ꯃꯣꯏ ꯃꯣꯏ ꯄ꯭ꯔꯥꯏꯚꯦꯠꯀꯤ ꯍꯧꯅꯕꯤ
ꯑꯣ
ꯃꯐꯝ ꯑꯍꯨꯝꯒ ꯐꯣꯠꯆꯜꯂꯛꯑꯦ ꯃꯣꯏꯅ
ꯑꯗꯨꯗꯤ ꯄꯨꯟꯁꯤ ꯀꯥꯎ ꯉꯝꯃꯔꯣꯏꯗꯕ ꯋꯥꯔꯜ ꯀꯞ ꯑꯣꯏꯗꯣꯏꯃꯤꯅꯦ ꯍꯧꯖꯤꯛꯀꯤꯗꯨꯗꯤ
ꯑꯥꯁ ꯋꯥꯔꯜ ꯀꯞꯇ ꯏꯕꯨꯡꯉꯣ ꯑꯩꯗꯤ ꯂꯥꯏꯕꯛ ꯀꯥꯏꯔꯦꯗꯅ
ꯍꯥꯟꯗꯛꯇꯤ ꯃꯦꯁꯤ ꯑꯁ ꯑꯩꯈꯣꯏ ꯌꯦꯡꯃꯤꯟꯅꯔꯤ ꯀꯥꯡꯕꯨꯗꯨꯁꯨ
ꯃꯦꯁꯤꯒ ꯔꯣꯅꯥꯜꯗꯣꯒꯤ ꯐꯦꯟ ꯑꯣꯏꯕꯅꯤꯅ ꯌꯥꯎꯕꯅꯤꯅ ꯃꯔꯩꯁꯦ ꯌꯦꯠ ꯅꯥꯗꯣꯏꯅꯦ ꯑꯩꯈꯣꯏꯁꯨ
ꯎꯝ ꯎꯝ ꯎꯝ ꯅꯣꯏ ꯄꯨꯟꯅ ꯄꯨꯟꯅ ꯌꯦꯡꯃꯤꯟꯅꯕ
ꯑꯥ ꯄꯨꯟꯅ ꯄꯨꯟꯅ ꯌꯦꯡꯉꯤ
ꯑꯗꯨꯅ ꯅꯨꯡꯉꯥꯏꯕꯅꯤꯗ
ꯍꯣꯏ
ꯏꯊꯟꯇꯒ ꯌꯦꯡꯕꯁꯤꯗꯤ ꯕꯤꯠ ꯌꯥꯝ ꯂꯩꯇꯕꯅꯦ ꯍꯥꯏꯕ
ꯍꯣꯏ ꯕꯤꯠ ꯑꯥ ꯑꯗꯒꯤ ꯑꯩꯗꯤ ꯄꯣꯔꯇꯨꯒꯜꯒꯤ ꯑꯣꯏꯔꯦ ꯑꯩꯈꯣꯏꯒꯤ
ꯑꯥ
ꯌꯨꯝꯊꯪꯅꯕꯗꯒꯤ ꯑꯔꯖꯦꯟꯇꯤꯅꯥꯒꯤ ꯑꯣꯏꯕ ꯑꯃ ꯂꯩꯌꯦ ꯑꯗꯨꯅ ꯍꯟꯗꯛꯇꯤ ꯃꯦꯁꯤꯗꯣ ꯒꯣꯜ ꯃꯉꯥꯃꯨꯛ ꯁꯨꯖꯤꯟꯈ꯭ꯔꯦꯗꯅ ꯉꯔꯥꯡ ꯅꯍꯥꯟꯒꯤꯗꯨꯗꯨꯗ
ꯒꯣꯜ ꯇꯔꯨꯛ ꯁꯨꯈ꯭ꯔꯕꯅꯦ ꯃꯉꯥ
ꯑꯗꯨꯒꯤ ꯃꯥꯥꯏ ꯍꯦꯇ꯭ꯔꯤꯛ ꯑꯃ ꯑꯗꯨ ꯂꯧꯈ꯭ꯔꯦ ꯍꯦꯇ꯭ꯔꯤꯛ ꯑꯃꯅꯦ ꯑꯗꯨꯒ ꯑꯅꯤꯁꯨꯕ ꯄ꯭ꯂꯦꯒꯤꯗ ꯒꯣꯜ ꯑꯅꯤ ꯑꯃꯒ
ꯑ ꯅꯍꯥꯟ ꯑꯃꯒ ꯑꯃꯒ
ꯑꯗꯨꯗꯨꯒꯤ ꯃꯥꯅ ꯍꯦꯛꯇ ꯣꯔꯦ ꯃꯦꯁꯤ ꯃꯤꯦꯁꯤꯒꯤ ꯃꯔꯝꯁꯤꯅ ꯃꯥ ꯑꯩꯉꯣꯟꯗ ꯉꯥꯡꯉꯤꯁꯤ ꯂꯣꯏꯔꯦ ꯇꯨꯝ ꯍꯧꯒꯠꯂꯛꯄꯒꯤ ꯊꯦꯡꯅꯕꯗꯒꯤꯩ ꯍꯧꯔꯛꯑꯅꯤ ꯅꯨꯃꯤꯗꯥꯡ ꯇꯨꯝꯃꯝꯗꯔꯛꯅꯤ ꯉꯥꯡꯗꯏ ꯆꯃꯉꯥ
ꯎꯝ
ꯑꯗꯨꯗꯒꯤ ꯑꯃꯨꯛ ꯄ꯭ꯔꯣꯇꯨꯒꯜꯒꯤ ꯑꯍꯥꯡꯥꯟꯕ ꯄꯕ꯭ꯂꯦꯗꯨꯗꯤ ꯑꯁ ꯃꯣꯏ ꯇꯤꯝꯃꯦꯠꯇꯣ ꯁꯞꯄꯣꯔꯠ ꯇꯧꯅꯗꯕꯒꯤ ꯐꯁꯨ ꯐꯖꯈꯤꯗ꯭ꯔꯦꯗꯅ ꯗ꯭ꯔꯣ ꯆꯠꯂꯒꯁꯨ ꯂꯣꯏꯁꯤꯟꯈ꯭ꯔꯦ ꯑꯗꯨ ꯑꯥ ꯑꯗꯨ ꯒꯤ ꯍꯔꯣꯏ ꯑꯗꯨꯗꯒꯤꯗꯤ ꯃꯥꯅ ꯍꯧꯔꯛꯏꯁꯦ ꯉꯥꯡꯕ
ꯑ ꯅꯍꯥꯟ ꯄꯣꯔꯇꯨꯒꯜꯒ ꯑꯍꯥꯟꯕ ꯃꯦꯁ ꯁꯥꯟꯅꯈꯤꯕ ꯊꯤꯌꯥꯔ ꯀꯒꯣꯗ
ꯑꯥ
ꯍꯧꯖꯤꯛ ꯄꯨꯡ ꯃꯥꯄꯜ ꯃꯈꯥꯏꯒꯤꯅꯦ
ꯑꯥ
ꯀꯩꯅꯣꯒ ꯂꯩꯕꯅꯤ ꯏꯪꯂꯟꯒ ꯗꯤꯌꯥꯔ ꯀꯣꯡꯒꯣꯗꯨꯒ ꯂꯩꯕꯅꯤ
ꯑꯥ ꯏꯌꯥꯝꯕ ꯌꯦꯡꯗꯣꯏꯔꯣ ꯑꯗꯨꯗꯣ ꯑꯥ ꯌꯦꯡꯗꯣꯏꯅꯦ ꯑꯗꯨꯁꯨ
ꯌꯦꯡꯗꯣꯏꯅꯣ ꯌꯦꯡꯗꯣꯏꯅꯣ ꯑꯩꯈꯣꯏꯗ ꯍꯟꯅ ꯅꯍꯥꯟꯒꯤ ꯊꯧꯗꯣꯛꯇꯨꯗꯒꯤ ꯌꯨ ꯊꯛꯑꯒ ꯐꯨꯠꯕꯣꯜ ꯌꯦꯡꯕ ꯌꯥꯔꯣꯏꯅ ꯍꯥꯏꯩꯅ ꯂꯥꯎꯊꯣꯛꯈ꯭ꯔꯦ
ꯑ ꯐꯔꯦ ꯐꯔꯦ ꯑꯗꯨꯅ
ꯅꯤꯁꯥ ꯆꯥꯔꯒ ꯕꯣꯜ ꯌꯦꯡꯕ ꯌꯥꯔꯔꯣꯏ ꯄꯣꯔꯇꯨꯒꯜꯒꯤ ꯐꯦꯟ ꯕ꯭ꯔꯥꯖꯤꯜꯒꯤ ꯐꯦꯟ ꯑꯗꯒꯤꯗꯤ ꯑꯥꯔꯖꯦꯟꯇꯤꯅꯥꯒꯤ ꯐ꯭ꯔꯦꯟ ꯇꯧꯔꯛꯄꯁꯨ ꯌꯥꯔꯣꯏꯅ ꯍꯥꯏꯈ꯭ꯔꯦ
ꯑꯣ
ꯕꯣꯜꯗ ꯃꯤꯅ ꯁꯥꯟꯅꯩ ꯑꯗꯨꯒ ꯈꯟꯅꯅꯕꯅ ꯃꯣꯏꯅ ꯈꯟꯅꯩꯅꯦ
ꯎꯝ ꯀꯩꯒꯨꯝꯕ ꯄꯣꯔꯇꯨꯒꯜꯒ ꯑꯥꯔꯖꯦꯟꯇꯤꯅꯥꯒ ꯇꯥꯔꯗꯤ ꯑꯁ ꯊꯥꯡ ꯄꯥꯔ ꯑꯅꯧꯕꯕꯨ ꯌꯥꯎꯔꯛꯀꯅꯤ ꯎꯝ
ꯑꯦ ꯇꯥꯗ꯭ꯔꯤꯉꯩꯗꯕꯨꯛꯇ ꯅꯪꯕꯣ ꯍꯟꯗꯛ ꯀꯛꯆꯤꯡꯒꯤꯗ ꯋꯥꯔꯤ ꯑꯃ ꯇꯥꯈꯤꯗ꯭ꯔꯣ
ꯑ ꯇꯥꯗ꯭ꯔꯤ ꯑꯩꯗꯤ
ꯑꯦ ꯀꯩꯅꯣꯒꯤ ꯄꯣꯔꯇꯨꯒꯜꯒꯤ ꯃꯦꯠꯁꯇ ꯍꯥꯟꯅ ꯁꯥꯟꯅꯩꯗꯅ
ꯑꯥ
ꯀꯩꯅꯣꯒ ꯀꯂꯝꯕꯤꯌꯥꯒ
ꯍꯣꯏ
ꯑꯗꯨꯒ ꯑꯃꯨꯛ ꯒꯣꯜ ꯑꯝꯇ ꯆꯅꯗꯦꯗꯅ ꯆꯟꯕ ꯉꯝꯗꯗꯅ ꯂꯣꯏꯈ꯭ꯔꯦꯗꯅ ꯑꯗꯨꯒ ꯑꯥꯔꯖꯦꯟꯇꯤꯅꯥꯒ ꯑꯃꯃꯨꯛ ꯁꯥꯟꯅꯕꯗ ꯃꯦꯁꯤꯗ ꯑꯃꯨꯛ ꯈꯣꯜ ꯆꯜꯂꯦꯗꯅ ꯑꯗꯨꯗꯒꯤꯗꯤ ꯃꯣꯏ ꯌꯦꯡꯃꯤ ꯩ ꯀꯥꯡꯒꯣ ꯕꯦꯁꯤꯒꯤ ꯐꯦꯟꯗꯨꯅ ꯔꯣꯅꯥꯜꯗꯣꯒꯤ ꯐꯦꯟꯗꯨꯗ ꯀꯔꯦꯝꯅꯕꯤꯔ ꯅꯦꯦ ꯑꯗꯨꯗ ꯁꯥꯎꯅꯤꯡꯕ ꯍꯦꯃꯟꯒꯦꯔꯅ ꯕꯣꯜ ꯌꯦꯡꯃꯤꯟꯅꯔꯝꯕꯗꯒꯤ ꯀꯗꯥꯏꯗꯒꯤ ꯊꯥꯡꯖꯧ ꯄꯥꯏ ꯂꯥꯛꯏꯅꯣ ꯈꯪꯗꯦꯌꯦ
ꯑꯣ ꯑꯣ ꯑꯣ ꯍꯥꯏꯐꯦꯠꯇꯤ ꯇꯥꯈ꯭ꯔꯦ ꯑꯩꯁꯨ ꯊꯥꯡꯅ ꯌꯥꯅꯩꯌꯦꯕ ꯀꯩꯅꯣ
ꯑꯥ ꯊꯥꯡꯅ ꯂꯨꯈꯝꯗꯨꯗ ꯁꯦꯠꯊꯔꯛꯄꯅꯤꯁꯦ ꯃꯐꯝ ꯇꯔꯦꯠ ꯐꯣꯠꯂꯦ ꯍꯥꯏꯁꯤꯅ
ꯕꯦꯔꯥꯅꯤ
ꯕꯦꯔꯥꯅꯤ ꯑꯈꯣꯏ ꯑ ꯃꯤꯁꯤꯒꯤ ꯐꯦꯟꯗꯣ ꯔꫭꯅꯥꯟꯜꯗꯣꯒꯤ ꯐꯦꯟ ꯑꯣꯏꯗꯧꯕꯒ ꯇꯜꯂꯤꯕꯨꯡꯉꯣ ꯀꯣꯡꯒꯣ ꯀꯣꯡꯒꯣꯒꯤ ꯐꯦ ꯐꯦꯟ ꯑꯣꯏꯅ ꯑꯣꯏꯔꯒꯦ
ꯑꯣ ꯐꯔꯦ ꯐꯔꯦ ꯑꯗꯨꯗꯤ
ꯑꯦ ꯍꯟꯗꯛꯀꯤ ꯀꯣꯡꯒꯣꯗꯣ
ꯑꯥ
ꯉ ꯉꯁꯤ ꯁꯥꯟꯅꯗꯣꯏꯁꯤꯗ ꯌꯦꯡꯉꯣꯕꯀꯣ ꯗꯤꯐꯦꯟꯁ ꯐꯖꯅ ꯀꯟꯕꯅꯦꯕ ꯃꯣꯏꯗꯣ
ꯎꯝ ꯐꯖꯩꯌꯦ ꯑꯩꯗꯗꯒꯤ ꯍꯣꯏ ꯍꯟꯗꯛꯀꯤ ꯖꯄꯥꯟꯁꯨ ꯐꯖꯩ ꯐꯖꯩ ꯍꯥꯏꯅꯔꯒ ꯂꯩꯍꯧꯔꯦꯅꯦ
ꯎꯝ ꯖꯄꯥꯟꯗꯣ ꯅꯍꯥꯟ ꯕ꯭ꯔꯖꯤꯟꯒ ꯁꯥꯟꯅꯕꯗꯣ ꯑꯍꯥꯟꯕꯗꯗꯤ ꯈꯔ ꯇꯧꯔꯝꯃꯒ ꯗꯤꯐꯦꯟꯁ ꯉꯥꯛꯇ ꯁꯥꯟꯅꯕꯗ ꯋꯥꯁꯤꯜꯂꯛꯄꯩꯔ ꯀꯩꯅꯣ ꯕꯤꯅꯤꯁꯤꯁꯤꯅ ꯁꯨꯔꯨ ꯁꯨꯔꯨ ꯁꯨꯔꯨ ꯅꯩꯈ꯭ꯔꯦꯗꯅ
ꯅꯩꯒ꯭ꯔꯦ ꯂꯥꯁ ꯃꯤꯅꯤꯠꯇ ꯒꯣꯜ ꯑꯃ ꯆꯜꯂꯒ ꯂꯣꯏꯁꯤꯟꯒ꯭ꯔꯦ
ꯎꯝ
ꯑꯗꯨ ꯇꯥꯟꯖꯥꯗꯣ ꯑꯩꯈꯣꯏꯗꯤ ꯖ꯭ꯋꯥꯔ ꯀꯟꯅ ꯁꯥꯟꯅꯔꯤ
ꯍꯟꯗꯛꯇꯤ ꯑꯩ ꯊꯥꯖꯕꯗ ꯃꯃꯥꯡ ꯇ꯭ꯋꯦꯟꯇꯤ ꯇ꯭ꯋꯦꯟꯇꯤ ꯇꯨꯗ ꯑ ꯋꯥꯔꯜ ꯀꯞꯀꯤꯗꯣ ꯑꯗꯨꯗ ꯑꯥꯔꯖꯦꯟꯇꯤꯅꯥꯒ ꯀꯩꯅꯣꯒ ꯇꯥꯒꯗ꯭ꯔꯥ ꯎꯝ ꯐ꯭ꯔꯥꯟꯁ ꯀꯥ
ꯑꯥ
ꯍꯟꯗꯛꯁꯨ ꯂꯥꯏꯕꯛꯅ ꯐꯔꯗꯤ ꯇꯥꯔꯛꯄ ꯌꯥꯕꯒꯤ ꯆꯥꯟꯁꯁꯤ ꯂꯩꯌꯦꯕ
ꯑꯥ
ꯑꯗꯨꯅ ꯀꯩꯅꯣ ꯇꯧꯔꯗꯤ ꯍꯟꯗꯛꯇꯤ ꯐ꯭ꯔꯥꯟꯁꯇꯣ ꯐꯖꯅ ꯁꯤꯡꯉꯒ ꯇꯧꯔꯛꯄ ꯃꯥꯜꯂꯦꯍꯦ
ꯑꯣꯏ
ꯃꯩ ꯆꯠꯂꯦ ꯏꯕꫭ ꯄꯥꯄꯦ ꯀꯥꯇꯣ ꯒꯣꯜ ꯐꯖꯅ ꯆꯟꯖꯜꯂꯦ ꯃꯥꯁꯨ ꯍꯦꯇ꯭ꯔꯤꯛ ꯂꯧꯗꯦ ꯍꯥꯏꯕ ꯋꯥꯅꯤ ꯒꯣꯜ ꯀꯩꯅꯣ ꯁꯨꯈ꯭ꯔꯦ ꯀꯣ ꯇꯔꯨꯛ ꯁꯨꯈ꯭ꯔꯦꯕ
ꯇꯧ ꯁꯧꯒ꯭ꯔꯦ ꯁꯧꯒ꯭ꯔꯦ
ꯍꯧꯖꯤꯛ ꯐ꯭ꯔꯥꯟꯁꯀꯤ ꯍꯧꯖꯤꯛ ꯗꯦꯝꯕꯂꯦꯒ ꯍꯥꯏ ꯗꯦꯝꯕ꯭ꯂꯦꯗꯣ
ꯑꯥ
ꯕꯦꯂꯨꯟꯗꯤꯌꯔ ꯂꯧꯈꯤꯕꯗꯣ
ꯍꯣꯏ ꯍꯣꯏ
ꯑꯗꯨꯒꯥꯛꯇꯣ ꯍꯦꯇ꯭ꯔꯤꯛ ꯂꯧꯁꯤꯟꯈ꯭ꯔꯦ ꯀꯩꯅꯣ ꯅꯍꯥꯟ ꯃꯣꯏ ꯁꯥꯟꯅꯕꯗꯣ ꯃꯣꯏꯗꯤ ꯀꯣꯡꯕꯣ ꯐꯅ ꯆꯥꯏ ꯀꯣꯂꯤꯅꯦꯁꯟ ꯐꯖꯅ ꯆꯥꯅꯩꯌꯦꯕ
ꯑꯁ ꯑꯗꯨꯒ ꯍꯥꯏꯗꯤ ꯄ꯭ꯂꯦꯗ ꯁꯨꯝ ꯌꯦꯡꯕꯗ ꯍꫭꯏ ꯑꯩ ꯑꯥꯔꯖꯦꯟꯇꯤꯅꯥ ꯐꯦꯟꯕꯨꯗꯤ ꯅꯠꯇꯦꯕꯣ ꯑꯗꯨꯗꯤ ꯃꯤꯅ ꯑꯥꯔꯖꯦꯟꯇꯤꯅꯥꯒꯤ ꯐꯦꯟꯅ ꯇꯥꯔꯒꯗꯤ ꯁꯥꯎꯅꯤꯡꯉꯦꯕ ꯃꯣꯏꯗꯣ ꯀꯩ ꯍꯥꯏꯅꯤ ꯔꯤꯐ꯭ꯔꯤꯒꯨꯝꯕꯅ ꯃꯤꯁꯤꯅ ꯐꯥꯎꯟ ꯇꯧꯕꯒꯁꯦ ꯀꯩꯝ ꯈꯪꯖꯤꯟꯅꯗꯕꯒꯤ ꯇ ꯃꯑꯣꯡ ꯑꯃ ꯁꯨꯝ ꯇꯧ ꯑꯃ ꯇꯧꯔꯤꯅꯤ ꯃꯣꯏꯁꯦ ꯀꯃꯥꯏꯅ ꯊꯧꯅꯣ
ꯇꯧꯕꯅꯦ ꯇꯧꯕꯅꯤ ꯇꯧꯕꯅꯦ ꯑꯥꯔꯖꯦꯟꯇꯤꯅꯥꯒꯤ ꯐꯥꯎꯟ ꯇꯥꯔꯀꯥꯟꯗꯀꯣ ꯄꯤꯗꯕ ꯃꯣꯏꯅ ꯃꯣꯏꯅ ꯇꯧꯔꯀꯥꯟꯗ ꯑꯇꯣꯞꯄꯗ ꯄꯤꯗꯕ ꯑꯗꯒꯤ ꯃꯦꯁꯤꯟꯅ ꯈꯤꯇꯪ ꯇꯧꯕꯁꯦ ꯀꯔꯤꯝꯇꯗ ꯎꯗꯕꯤ ꯊꯧꯁꯥꯗꯕꯤ ꯈꯣꯠꯂꯣꯏ ꯀꯔꯤꯗꯣꯏꯅꯣ ꯈꯪꯗꯦꯅꯣ ꯐꯤꯐꯥꯁꯤꯅ ꯑꯃ ꯃꯦꯁꯤꯁꯤꯦ ꯂꯥꯏ ꯑꯣꯏꯅ ꯂꯥꯂꯤꯗ ꯀꯔꯤ ꯇꯧꯔꯤꯅꯣ ꯈꯪꯗꯦ
ꯈꯪꯗꯦ ꯑꯗꯨꯗꯒꯤ ꯐꯤꯐꯥꯅꯁꯨ ꯃꯦꯁꯤꯁꯦ ꯒꯣꯠꯅꯤꯒꯁꯨ ꯍꯥꯏꯔꯤ
ꯑ ꯐꯤꯐꯥꯒꯤ ꯄ꯭ꯔꯁꯤꯗꯦꯟꯗꯣ
ꯑꯥ
ꯃꯦꯁꯤꯒꯤ ꯃꯦꯁꯤꯒꯤ ꯃꯄꯥꯒꯨꯝꯕꯅꯤ ꯍꯦꯛ ꯃꯁꯥꯗꯒꯤ ꯍꯦꯟꯅ ꯍꯦꯟꯅꯕꯨ ꯂꯨꯅ ꯇꯧꯔꯝꯃꯤ ꯃ ꯁꯤꯗ
ꯑꯣ